ꯍꯂꯣ ꯑꯥ ꯅꯨꯡꯉꯥꯏꯔꯤꯕꯣ
ꯅꯨꯡꯉꯥꯏꯔꯤꯌꯦ ꯀꯅꯥ ꯑꯣꯏꯗꯣꯏꯅꯣ ꯐꯣꯟ ꯇꯧꯔꯛ ꯢꯁꯤꯕꯣ
ꯑꯩꯕꯨ ꯈꯪꯗ꯭ꯔꯕꯅꯦ
ꯈꯣꯟꯗꯨ ꯒ꯭ꯌꯥꯟ ꯇꯥꯗ꯭ꯔꯕ ꯑꯗꯨꯏ
ꯑꯁ ꯌꯥꯝ ꯊꯨꯅ ꯀꯥꯎꯋꯤꯅ ꯏꯅꯥꯎꯗꯤ
ꯅꯍꯥꯟ ꯑꯩꯁꯤꯅ ꯂꯧꯁꯤꯟꯗꯃꯤꯁꯤ ꯌꯥꯟꯃꯦꯟ ꯇꯥꯗ꯭ꯔꯦꯅꯦ ꯑꯩꯁꯦ ꯀꯨꯏꯔꯕꯅꯤꯅ
ꯑꯩꯒꯤ ꯀꯣꯟꯁꯤꯕꯨ ꯈꯔ ꯐꯦꯃꯤꯂꯤꯌꯔ ꯑꯣꯏꯗꯕ꯭ꯔꯥꯅꯦ
ꯅꯪꯗꯤ ꯈꯣꯟꯗꯨꯗ ꯅꯈꯣꯡꯒꯨꯝ ꯇꯧꯒꯨꯝ ꯇꯧꯕ ꯑꯗꯨꯒꯤꯅꯤꯅꯦ
ꯅꯣꯢ ꯗ ꯖꯦꯛꯁꯟꯅꯤ ꯈꯪꯗ꯭ꯔꯕꯣ
ꯑꯣ ꯈꯉꯦ ꯈꯉꯦ ꯖꯦꯛꯁꯟ ꯑꯥ ꯑꯣ ꯅꯨꯡꯉꯥꯏꯔ ꯗꯖꯦꯛꯁꯟ
ꯌꯥꯝ ꯅꯨꯡꯉꯥꯏꯔꯤꯌꯦ ꯅꯪꯗꯤ ꯀꯃꯥꯏ ꯀꯃꯥꯏ ꯇꯧꯔꯤꯒꯦ ꯋꯥꯔꯤ ꯁꯥꯟꯅꯗ ꯀꯨꯏꯔꯦꯅ
ꯅꯨꯉꯥꯢꯔꯤ ꯑꯩꯁꯨ ꯎꯝ
ꯀꯃꯥꯏꯅ ꯅꯨꯡꯉꯥꯏꯔꯤꯁꯤꯕꯣ ꯆꯥꯕ ꯊꯛꯄ
ꯍꯣꯏ ꯆꯥꯕ ꯊꯛꯀ ꯅꯨꯡꯉꯥꯏꯔꯤ ꯑꯗꯨꯝ ꯄꯪꯂꯩ ꯂꯩ ꯍꯥꯏꯇꯥꯔꯦ ꯈꯔ ꯆꯥꯛ ꯈꯔ ꯇꯨꯝ ꯇꯧꯗꯅ
ꯀꯩꯅꯣ ꯍꯥꯏꯁꯤꯕꯣ ꯅꯪ ꯆꯥꯕꯒ ꯇꯨꯝꯕ ꯈꯛꯇ ꯇꯧ ꯂꯩꯔꯕꯣ ꯂꯥꯏꯔꯤꯛ ꯀꯥꯗꯤ ꯄꯥꯗ꯭ꯔꯕꯣ ꯍꯥꯏꯁꯤꯕꯣ
ꯂꯥꯏꯔꯤꯛꯀ ꯄꯥꯔꯤꯔ ꯄꯥꯗꯔꯤꯔ ꯒ꯭ꯌꯥꯟ ꯇꯥꯗꯦ ꯇꯧꯂꯩꯔꯤꯅꯦ ꯇꯨꯝꯖꯥꯔ ꯇꯧꯔꯤ ꯅꯨꯡꯉꯥꯏ ꯍꯥꯏ ꯇꯔꯦ ꯍꯥꯏꯖꯤꯛ ꯀꯥꯟ
ꯅꯨꯡꯉꯥꯏꯕ ꯅ ꯑꯣꯏꯅ ꯅꯜꯂꯦꯕ ꯂꯥꯏꯔꯤꯛ ꯂꯣꯏꯅ ꯄꯥꯍꯜꯂꯕ ꯍꯥꯏꯁꯦ ꯌꯥꯝ ꯐꯩꯕ ꯌꯥꯝ ꯍꯩꯕ ꯃꯍꯩ ꯑꯃꯅꯤꯅꯦ ꯑꯗꯨꯗꯤ ꯑꯩꯈꯣꯏꯁꯨ ꯂꯥꯏꯔꯤꯛ ꯑꯣꯏꯅ ꯄꯥꯍꯜꯂꯗꯤ ꯅꯨꯡꯉꯥꯏꯒꯗꯕꯅꯤ
ꯃꯟꯅꯤ ꯅꯨꯉꯥꯏꯒꯗꯕꯅꯦ ꯑꯗꯨ ꯑꯣꯏꯗꯤ
ꯅꯪꯕꯨ ꯀꯩ ꯂꯝꯗ ꯂꯩꯒꯦ ꯍꯧꯖꯤꯛꯁꯦ
ꯍꯧꯖꯤꯛꯁꯤ ꯑꯗꯨꯝ ꯌꯨꯝꯗ ꯂꯩꯔꯤ ꯍꯥꯏꯇꯥꯔꯦ ꯀꯩꯝ ꯇꯧꯗꯦ
ꯑꯥ ꯅꯪ ꯀ꯭ꯂꯥꯁ ꯀꯌꯥ ꯇꯝꯃꯒꯦ ꯍꯧꯖꯤꯛꯁꯦ ꯑꯩ ꯏꯁ ꯀꯨꯏꯔꯩꯅꯦ ꯋꯥꯔꯤ ꯁꯥꯟꯅꯈꯤꯗꯕ ꯎꯗꯕꯖꯨ ꯀꯨꯏꯔꯦ
ꯂꯣꯏꯔꯦ ꯍꯥꯏꯇꯥꯔꯦ ꯀꯣꯂꯦꯖ
ꯀꯣꯂꯦꯖ ꯂꯣꯏꯔꯦ ꯆꯨꯒꯥꯖꯦ ꯈꯪ ꯉꯝꯒꯗ꯭ꯔꯒ ꯈꯪꯗꯦ ꯍꯌꯦꯡ ꯍꯦꯛ ꯊꯦꯡꯅꯕꯗ ꯉꯥꯎꯒꯤꯗꯅꯀꯣ ꯍꯥꯟꯅ ꯌꯥꯝ ꯐꯖꯒꯤꯕꯗꯣ ꯅꯨꯄꯤꯅ ꯌꯥꯝ ꯀꯦꯟꯒꯤꯕꯅꯦ
ꯆꯤꯅꯤ ꯑꯣꯏꯗꯣꯔꯣ ꯅꯣꯡꯃ ꯊꯦꯡꯅꯕ ꯍꯏꯗꯨꯅꯤ ꯁꯛ ꯈꯪꯅꯅꯕ ꯃꯨꯛ ꯄꯦꯂꯞ
ꯌꯥꯏꯅꯦ ꯍꯟꯗꯛ ꯍꯟꯗꯛ ꯅꯣꯡ ꯅꯤꯅꯤ ꯃꯅꯨꯡꯗ ꯊꯦꯡꯅꯖꯤ ꯀꯩꯅꯣ ꯈꯣꯏ ꯎꯗꯕ ꯀꯨꯏꯔꯦ
ꯌꯥꯏ ꯌꯥꯏ ꯊꯦꯡꯅꯁꯤ
ꯏꯟꯖꯥꯡ ꯑꯍꯥꯎꯕꯃ ꯊꯣꯡꯉꯒ ꯅꯪꯗꯤ ꯊꯣꯡ ꯊꯥꯛꯄꯖꯨ ꯌꯥꯝ ꯍꯩꯗꯅꯥ ꯍꯥꯏꯗꯤ ꯈꯔ ꯄꯥꯝꯖꯕꯅ ꯅꯪ ꯍꯣꯇꯦꯜ ꯍꯥꯡꯅꯤ ꯒꯥꯏꯅ ꯌꯥꯝ ꯍꯥꯏꯒꯤꯕꯗꯣ ꯊꯥꯏꯅ
ꯍꯥꯡꯖꯗꯅꯤ ꯐꯥꯁ ꯐꯨꯗ ꯑꯃ ꯍꯥꯡꯉꯒ ꯇꯧꯕ꯭ꯔꯥ ꯅꯠꯇ꯭ꯔꯗꯤ ꯍꯧꯖꯤꯛ ꯀꯥꯟꯖꯤ ꯃꯇꯝ ꯂꯦꯟꯕ ꯌꯥꯝ ꯋꯥꯔꯦꯒ ꯍꯥꯏꯔꯒ
ꯃꯥꯅꯤꯅꯦ ꯍꯧꯖꯤꯛꯀꯥꯟꯗꯤ ꯑꯩ ꯑꯩꯖꯨ ꯈꯜꯂꯤꯅꯤꯅꯦ ꯍꯧꯖꯤꯛꯀꯥꯟꯖꯤꯀꯣ ꯄꯩꯁꯥ ꯇꯥꯟꯕꯖꯦ ꯍꯥꯏꯗꯤ ꯃꯈꯣꯏ ꯃꯤ ꯈꯨꯨꯗꯤꯡꯃꯛꯁꯦ ꯄꯩꯁꯥ ꯇꯥꯟꯕ ꯉꯥꯛꯇꯗ ꯑꯣꯏꯅ ꯗꯔꯀꯥꯔ ꯇꯥꯗꯦꯕ ꯍꯤꯡꯕꯗ ꯄꯩꯁꯥ ꯆꯪꯉꯤꯗꯅ ꯑꯗꯨꯅ ꯑꯥ ꯄꯩꯁꯥ ꯌꯥꯝ ꯐꯪꯕ ꯍꯥꯏꯇꯥꯔꯦꯅꯦ ꯍꯧꯖꯤꯛꯀꯥꯟꯗꯤ ꯏꯁꯇ꯭ꯔꯤꯠ ꯐꯨꯗ ꯑꯗꯩ ꯆꯤꯟꯖꯥꯛ ꯌꯣꯟꯕꯒꯤ ꯑꯥ ꯗꯨꯅꯤ ꯑꯗꯨꯒꯨꯝꯕ ꯌꯥꯝꯅ ꯊꯣꯛꯑꯦꯗꯅ
ꯎꯝ
ꯗꯤ ꯒꯣꯕꯃꯦꯟ ꯖꯣꯕ ꯇꯧꯕ ꯍꯥꯏꯁꯤꯗꯤ ꯑꯁ ꯄꯩꯁꯥ ꯌꯥꯝ ꯌꯥꯝꯅ ꯍꯣꯏ ꯌꯥꯝ ꯐꯪꯕꯖꯨ ꯂꯩ ꯑꯗꯨꯗꯤ ꯈꯥꯔ ꯀꯝꯄꯤꯇꯤꯇꯤꯚ ꯑꯣꯏꯌꯦꯕ ꯑꯗꯨꯅ ꯆꯤꯠꯄꯗ ꯅꯣꯡꯃꯗ ꯄ꯭ꯔ ꯗꯦꯗ ꯂꯨꯄꯥ ꯂꯤꯁꯤꯡ ꯇꯔꯥ ꯇꯔꯥ ꯁꯨꯝ ꯂꯥꯛꯇꯥꯔꯒꯗꯤ ꯌꯦꯉꯣ ꯊꯥ ꯗꯗꯤ ꯀꯌꯥ ꯐꯪꯉꯦ ꯅꯪ ꯇꯦꯂꯦꯟ ꯍꯥꯏꯔꯗꯤ ꯅꯪ ꯏꯁ ꯅꯪ ꯌꯥꯝ ꯍꯩꯕꯅꯤꯅꯦ ꯆꯥꯗ ꯊꯛꯇꯕꯖꯨ ꯀꯨꯏꯔꯦ
ꯏꯁꯇ꯭ꯔꯤꯠ ꯐꯨꯗ ꯍꯥꯡꯉꯒ ꯀꯛ ꯀꯛ ꯇꯧ ꯌꯥꯕ꯭ꯔꯥ ꯅꯠꯇ꯭ꯔꯗꯤ ꯁꯨꯝ ꯌꯨꯝꯗ ꯂꯩꯁꯤꯟꯗ꯭ꯔꯨꯏ ꯁꯔꯨꯛ ꯑꯗꯨꯅꯕꯨꯗꯤ ꯐꯔꯕꯅꯤ ꯄꯩꯁꯥ ꯈꯥ ꯈꯥ ꯂꯥꯛꯅꯕ
ꯃꯥꯟꯅꯦ ꯏꯃꯨꯡꯒꯤꯁꯨ ꯃꯇꯦꯡ ꯄꯥꯡꯕ ꯏꯁꯥꯏ ꯏꯁꯥꯒꯤꯁꯨ ꯄꯩꯁꯥ ꯊꯣꯛꯆꯕ ꯃꯥꯟꯅꯤ ꯑꯗꯨꯅ ꯌꯥꯝ ꯐꯠꯇ꯭ꯔꯣ
ꯍꯣꯏ ꯌꯥꯝ ꯊꯤꯅ ꯐꯔꯦ ꯑꯗꯨꯃꯥꯏꯅ ꯇꯧꯕꯅ
ꯑꯩꯖꯨ ꯄꯩꯁꯥ ꯊꯣꯛꯇꯗꯅ ꯅꯌꯥꯝꯕꯖꯤꯖꯨ ꯉꯥꯎꯔꯦꯅꯦ ꯅꯪꯒꯤꯗ ꯇꯧꯔꯗꯤ ꯅꯪꯒꯤ ꯊꯣꯛꯑꯗꯤ ꯍꯥ
ꯍꯣꯏ ꯃꯇꯦꯡ ꯄꯥꯡꯅ ꯌꯥꯏꯗꯅ ꯑꯦ ꯑꯈꯣꯏ ꯃꯌꯥꯝ ꯇꯧꯗꯅ ꯍꯥꯏꯗꯤ ꯏꯁꯇ꯭ꯔꯤꯠ ꯐꯨꯗꯀ ꯍꯥꯡꯉꯒ ꯑ ꯅꯨꯡꯕꯨ ꯅꯨꯡꯉꯥꯏꯅꯤ ꯏꯔꯥꯏ ꯂꯥꯏꯔꯦ
ꯍꯣꯏꯅꯦ ꯒ꯭ꯂꯥꯁꯇꯪ ꯆꯥꯝꯃꯖꯨ ꯇꯦꯡꯀꯣꯠꯇ ꯆꯥꯝꯃꯖꯨ ꯒ
ꯐꯩꯌꯦ ꯇꯦꯡꯀꯣꯠꯇ ꯆꯥꯝꯃꯖꯨ
ꯑꯁ ꯃꯤꯅꯥꯏꯕꯨꯗꯤ ꯑꯣꯏꯌꯦꯕꯣ ꯄꯩꯁꯥꯗꯤ ꯑꯗꯨꯝ ꯐꯪꯅꯤ
ꯄꯩꯁꯥꯗꯤ ꯐꯪꯅꯤ ꯃꯤꯅ ꯁꯤꯠꯇ꯭ꯔ ꯕꯤꯠ ꯂꯩꯇꯦ ꯀꯥ ꯍꯥꯏ ꯑꯥ ꯂꯩꯁꯥꯕꯤ ꯃꯆꯥꯖꯨ ꯈꯥꯔ ꯆꯥꯕꯤ ꯊꯛꯄꯤ ꯆꯪꯉꯛꯄ ꯌꯥꯏꯗꯅ ꯃꯣꯏꯁꯨ
ꯑꯥ ꯑꯗꯣ ꯏꯁꯇ꯭ꯔꯤꯠ ꯄꯨꯠꯗ ꯍꯥꯡꯕꯒꯤ ꯁꯛ ꯇꯨꯅꯗꯤ ꯂꯩꯁꯥꯕꯤ ꯉꯥꯎꯗꯧ ꯃꯥꯟꯗꯦꯍꯦ
ꯑꯦ ꯉꯥꯎꯍꯜꯂꯗꯣꯏꯅꯤ ꯀꯩꯅꯣ ꯊꯣꯡ ꯊꯥꯛꯄꯅ ꯃꯍꯩ ꯍꯥꯎꯍꯜꯂꯗꯤ ꯍꯌꯦꯡ ꯏꯁ ꯃꯁꯤꯗꯤ ꯌꯥꯝ ꯍꯥꯎ ꯍꯥꯎ ꯄꯤꯖꯗꯧꯕ ꯃꯥꯜꯂꯦꯅ ꯂꯩꯔꯛꯄꯖꯨ ꯀꯅꯥꯅ ꯇꯝꯃ ꯉꯝꯕꯅꯣ ꯀꯥꯏ
ꯐꯠꯖꯩꯅꯦ ꯅꯪ ꯑꯥꯏꯗꯤꯌꯥꯁꯤꯖꯨ ꯌꯥꯏ ꯌꯥꯏ ꯅꯪꯒꯤ ꯋꯥꯈꯜꯂꯣꯟꯖꯦ ꯌꯥꯝ ꯊꯥꯒꯠꯅꯤꯡꯉꯥꯏꯅꯤ
ꯎꯝ
ꯑꯗꯨ ꯑꯁ ꯍꯧꯖꯤꯛꯀꯥꯟꯖꯦ ꯈꯪꯗꯦꯅꯦ ꯏꯁꯇ꯭ꯔꯤꯠ ꯐꯨꯠꯗꯁꯦ ꯍꯣꯏ ꯄꯩꯁꯥꯒꯤꯕꯨꯗꯤ ꯐꯪꯉꯦꯕꯣ ꯍꯛꯆꯥꯡꯁꯤ ꯌꯦꯛꯄꯗ ꯍꯦꯛꯇ ꯊꯥꯎ ꯊꯨꯝ ꯗꯨꯝꯗ ꯆꯥꯕꯁꯤ ꯅꯨꯡꯉꯥꯏꯇꯦꯕ
ꯏꯁꯥꯗꯁꯨ ꯑꯗꯨ ꯆꯥꯗ ꯇꯥꯔꯦꯗꯅ ꯑꯩꯈꯣꯏꯅ ꯑꯗꯨꯝ ꯊꯣꯛꯄ ꯆꯥꯔꯒ ꯍꯥꯏꯇꯥꯔꯦ ꯅꯨꯡꯇꯤ ꯆꯥꯁꯤꯟꯗꯕ ꯍꯥꯏꯇꯥꯔꯦ ꯂꯦꯝꯃꯗꯤ ꯆꯩ ꯂꯩꯔꯦ ꯍ ꯏꯁꯥ ꯃꯨꯛ ꯁꯨꯔꯛꯇꯣꯏꯅꯦꯕ
ꯃꯥꯅꯤ ꯑꯈꯣꯏ ꯍꯧꯖꯤꯛ ꯄꯥꯝꯕꯕꯨꯗꯤ ꯅꯠꯇ꯭ꯔꯤ ꯑꯗꯣ ꯋꯥꯔꯤꯅꯤꯕꯀꯣ ꯋꯥꯔꯤ ꯁꯨꯝ ꯁꯥꯟꯅꯔꯤꯕꯅꯤꯅ ꯈꯟꯅ ꯅꯩꯅꯕ ꯍꯥꯏꯗꯨ ꯑꯣꯏꯕꯅꯤꯅꯀꯣ ꯐꯕ ꯐꯠꯇꯕꯁꯤ ꯈꯔ ꯈꯟꯗꯣꯛꯍꯧꯗ꯭ꯔꯗꯤ ꯌꯥꯔꯣꯏꯗꯣꯏꯅꯦꯕ
ꯍꯣꯏ
ꯀꯨꯏꯔꯦꯗ ꯃꯇꯝꯗꯣ
ꯍꯣꯏ
ꯍꯧꯖꯤꯛꯁꯨ ꯑꯁ ꯑꯩꯁꯨ ꯃꯤꯁꯤꯡꯁꯦ ꯊꯥꯏꯅ ꯊꯥꯏꯅ ꯄꯨꯟꯈꯤꯕ ꯃꯤꯁꯤꯡꯁꯦ ꯍꯧꯖꯤꯛꯇꯤ ꯁꯨꯝ ꯃꯇꯝ ꯃꯇꯝꯒꯤ ꯑꯣꯏꯅ ꯂꯥꯞꯊꯣꯛꯅꯔꯛꯏꯗꯣ ꯑꯗꯨꯅ ꯈꯪꯗꯦ ꯅꯤꯡꯁꯤꯡꯉꯛꯏꯅꯦ ꯍꯧꯈꯤꯕ ꯃꯌꯥꯝꯁꯦ
ꯍꯧꯈꯤꯕ ꯃꯌꯥꯝꯁꯦ ꯍꯣꯏ ꯑꯃꯨꯛ ꯀꯩ ꯍꯥꯏꯅꯤ ꯃꯇꯝ ꯁꯨꯝ ꯍꯧꯈꯤ ꯍꯥ ꯑꯩꯈꯣꯏꯗꯤ ꯌꯥꯝ ꯂꯩꯥꯏꯍꯥꯎꯋꯦ ꯀꯩꯝ ꯁꯨ ꯇꯥꯍꯧꯗꯒꯨꯝ ꯇꯥꯎ
ꯑꯗꯨꯅꯦ ꯂꯥꯏꯔꯤꯛꯁꯨ ꯍꯩꯖꯤꯜ ꯍꯧꯗꯧꯒꯨꯝ ꯇꯧ ꯍꯥꯏ
ꯍꯌꯦꯡ ꯃꯨꯛ ꯇꯧ ꯇꯨꯝꯕ ꯆꯥꯔ ꯈꯔ ꯂꯩ ꯃꯇꯝꯗ ꯁꯨꯝꯖꯤ ꯍꯧꯖꯤꯟꯒꯤ
ꯑ ꯆꯥꯕ ꯊꯛꯄ ꯍꯥꯏꯔꯒ ꯀꯩꯅꯣꯝꯁꯨ ꯅꯤꯡꯖꯤꯡ ꯉꯛꯑꯦ ꯅꯦ ꯅꯪ ꯋꯥ ꯅꯨꯡꯉꯥꯏꯈꯣꯀꯣ ꯑꯩꯅ ꯑꯃꯨꯛ ꯉꯥꯡꯉꯦꯗꯅ ꯅꯪ ꯄꯥꯛ ꯉꯥꯡꯁꯤꯜꯂꯛꯀꯅꯣꯕ ꯑꯩꯅ ꯍꯥꯏꯕꯗꯤ ꯑꯩꯅ ꯉꯥꯡ ꯂꯣꯏꯔꯀꯥꯟꯗ ꯑꯃ ꯉꯥꯡꯉꯛꯑꯣꯕꯀꯣ ꯍꯥꯏꯗꯤ ꯈꯟꯅꯅꯕ ꯅꯠꯇꯦꯀꯣ ꯅꯪ ꯑꯃꯨꯛ ꯂꯥꯟꯅ ꯂꯧꯈꯤꯅꯤꯌꯦ ꯑꯩ ꯍꯥꯏꯕꯗꯤ ꯑꯥ ꯑꯃꯗ ꯇꯥꯔꯒ ꯑꯃꯗ ꯑꯃꯨꯛ ꯉꯥꯡꯅꯕꯖ ꯅꯨꯡꯉꯥꯏꯗꯅ ꯑꯗꯨꯅ ꯑꯩ ꯑꯩ ꯑꯃꯨꯛ ꯍꯥꯏꯒꯦꯗꯣꯅ ꯑꯃꯨꯛ ꯉꯥꯡꯉꯣꯀꯣ
ꯑꯩ ꯍꯥꯏꯗꯤ ꯄꯩꯁꯥꯇꯥꯟꯐꯝꯁꯦ ꯍꯧꯖꯤꯛꯇꯤ ꯇꯨꯔꯦꯗꯅ ꯂꯨꯕꯅꯤꯅ ꯂꯨꯕꯁꯤꯗ ꯂꯥꯏꯅꯕ ꯃꯆꯥꯛ ꯈꯔ ꯑꯩꯒꯤ ꯑꯣꯏꯕ ꯑꯥꯏꯗꯤꯌꯥ ꯈꯔ ꯄꯨꯊꯣꯔꯛꯀꯦꯕ ꯅꯪ ꯌꯥꯅꯤꯡꯕ꯭ꯔ ꯌꯦꯡꯉꯣꯕꯀꯣ
ꯍꯣꯏ ꯍꯣꯏ
ꯍꯥꯏꯗꯤ ꯅꯪ ꯊꯣꯡ ꯊꯥꯛꯄꯁꯨ ꯍꯩꯔꯦ ꯑꯗꯨ ꯍꯩꯕꯒꯤ ꯃꯊꯛꯇ ꯍꯧꯖꯤꯛ ꯀ ꯏꯁꯇ꯭ꯔꯤꯠ ꯐꯨꯗ ꯍꯥꯏꯕ ꯑꯝꯁꯤ ꯇꯧꯕꯒꯤ ꯑꯥꯏꯗꯤꯌꯥ ꯑꯃ ꯄꯨꯊꯣꯛꯈ꯭ꯔꯦ ꯑꯗꯨ ꯍꯥꯏ ꯑꯗꯨ ꯇꯧꯕ ꯍꯥꯏꯁꯤꯅ ꯗꯤ ꯑꯃꯨꯛ ꯅꯨꯡꯁꯥ ꯃꯔꯛ ꯊꯣꯛꯄ ꯑꯋꯥꯕ ꯂꯥꯛꯄ ꯌꯥꯔꯤꯅꯦꯕꯀꯣ ꯑꯗꯣ ꯍꯧꯖꯤꯛꯀꯤ ꯍꯧꯖꯤꯛꯀꯤ ꯃꯇꯝꯁꯤꯗꯗꯤ ꯄꯩꯁꯥ ꯇꯥꯟꯕ ꯍꯥꯏꯁꯦ ꯁꯣꯁꯦꯜ ꯃꯦꯗꯤꯌꯥ ꯌꯥꯝ ꯊꯣꯛꯑꯦꯗꯅ ꯃꯤ ꯆꯥꯕ ꯊꯛꯄ ꯌꯨꯇꯨꯕ ꯚꯤꯗꯤꯑꯣ ꯈꯛꯇꯪ ꯍꯥꯡꯕꯗ ꯑꯗꯨꯗ ꯄꯩꯁꯥꯁꯤ ꯃꯌꯥꯝ ꯇꯥꯟꯅꯩꯅꯦ ꯍꯥꯏꯕ
ꯇꯥꯟꯅꯩꯅꯦ
ꯑꯗꯨ ꯐꯠꯇ꯭ꯔꯣ ꯑꯗꯨꯒꯤ ꯄꯣꯠꯇꯣ ꯆꯥꯛꯁꯨ ꯆꯥꯕ ꯑꯗꯩꯗꯤ ꯄꯩꯁꯥꯁꯨ ꯑꯗꯨꯝ ꯐꯪꯖꯕ ꯃꯤ ꯌꯥꯝꯅ ꯚꯤꯗꯤꯑꯣ ꯌꯦꯡ ꯌꯦꯡꯉꯒ ꯃꯇꯤꯟ ꯇꯥ ꯇꯥꯔꯒ ꯀꯣꯄꯤ ꯈꯛ ꯈꯔ ꯅꯝꯃꯛꯑꯒ
ꯍꯣꯏ
ꯌꯥꯝ ꯅꯨꯡꯉꯥꯏꯕ ꯊꯕꯛꯅꯤꯅꯤ ꯑꯗꯨꯃ ꯂꯩꯔꯦ ꯑꯗꯒꯤ ꯀꯩ ꯍꯥꯏꯅꯤ ꯍꯧꯖꯤꯛꯇꯤ ꯑꯣꯟꯂꯥꯏꯟꯁꯨ ꯇꯧꯕ ꯌꯥꯔꯦꯅ ꯑꯣꯟꯂꯥꯏꯟ ꯑꯣꯟꯂꯥꯏꯟꯗ ꯑꯣꯏꯅ ꯑ ꯃꯤꯅ ꯑꯣꯗꯔ ꯇꯧꯔꯛꯑꯣ ꯈꯣꯠꯂꯣ ꯍꯥꯏꯔꯒꯀꯣ ꯌꯦꯁ ꯌꯦꯁ ꯆꯨꯝꯃꯤ ꯑꯗꯨꯅꯤ ꯑꯁ ꯑꯗꯨꯒꯨꯝꯕꯗꯣ ꯑꯐꯕ ꯋꯥꯈꯜꯂꯣꯟꯅꯦ ꯍꯥꯏꯕ
ꯃꯥꯅꯤ
ꯍꯥꯏꯗꯤ ꯑꯩꯈꯣꯏꯖꯦ ꯂꯥꯏꯔꯤꯛ ꯍꯩꯇ꯭ꯔꯕꯅꯤ ꯁꯨꯖꯤꯜꯂꯕꯅꯤ ꯉꯥꯎꯔꯕꯅꯤ ꯍꯥꯏꯕꯩ ꯇꯥꯏꯞ ꯇ ꯑꯄꯪꯕꯇꯥ ꯂꯩꯕꯗꯣ ꯀꯥꯟꯅꯗꯦꯕ ꯑꯗꯨꯅꯦ ꯑꯗꯨꯅꯦ ꯑꯩꯁꯨ ꯁꯨꯝ ꯍꯥꯏꯕ ꯏꯕꯥꯏꯗꯨꯅꯦ ꯑꯩꯁꯨ ꯀꯣ ꯑꯩꯁꯨ ꯀꯩ ꯇꯧꯗꯨꯏꯅꯣ ꯈꯪꯗꯦ ꯅꯪꯁꯨ ꯇꯧꯕ ꯌꯥꯕ ꯈꯔ ꯑꯥꯏꯗꯤꯌꯥ ꯈꯔ ꯍꯥꯏꯔꯛꯎꯗꯅ
ꯇꯧꯕ ꯌꯥꯕ ꯍꯥꯏꯕꯣ ꯑꯗꯨꯅꯤ ꯍꯥꯏꯗꯤ ꯌꯨꯇ꯭ꯌꯨꯞ ꯍꯥꯡꯉꯒ ꯍꯥ ꯃꯨꯛꯕꯥꯡꯗ ꯅꯝꯃꯁꯨ ꯍꯧꯖꯤꯛꯇꯤ ꯑꯗꯨꯅ ꯍꯦꯟꯅ ꯃꯤꯅ ꯁꯛꯈꯪꯅꯔꯦꯅꯦ ꯍꯧꯖꯤꯛꯇꯤ ꯌꯨꯇ꯭ꯌꯨꯞ ꯕ꯭ꯔꯅꯦꯅ ꯅꯩꯔꯕ ꯖꯥꯠꯅꯦ
ꯌꯨꯇ꯭ꯌꯨꯞꯇꯨꯕꯨ ꯀꯩꯅꯣꯅꯦ ꯑꯩꯅ ꯁꯨꯝ ꯊꯦꯡꯅꯕꯗ ꯁꯃꯣꯏ ꯀꯩꯅꯣ ꯚꯤꯗꯤꯑꯣ ꯑꯃꯃꯝꯗ ꯚ꯭ꯌꯨ ꯌꯥꯝ ꯌꯥꯝꯕ ꯑꯗꯩꯗꯤ ꯂꯥꯏꯛ ꯀ ꯌꯥꯝ ꯌꯥꯝ ꯌꯥꯝꯈꯒ꯭ꯔꯗꯤ ꯑꯗꯨꯝ ꯄꯩꯁꯥꯁꯦ ꯚꯤꯗꯤꯑꯣ ꯑꯃꯃꯝꯗ ꯂꯨꯄꯥ ꯂꯤꯁꯤꯡ ꯑꯥ ꯌꯧꯋꯦ ꯍꯥꯏꯅꯦ
ꯍꯣꯏ
ꯑꯗꯨꯅꯕꯨ ꯐꯔꯕ꯭ꯔꯥ ꯈꯜꯂꯦꯗ ꯍꯧꯖꯤꯛꯁꯦ
ꯐꯔꯕꯅꯦ ꯅꯣꯡꯃ ꯄꯨꯟꯕꯗꯨꯅ ꯍꯦꯛꯇ ꯍꯧꯔꯗꯧꯅꯦ ꯑꯃꯨꯛ ꯃꯨꯛꯕꯥꯡ ꯅꯝꯕ ꯑꯗꯨꯒ ꯊꯒꯠꯂꯒꯕ ꯍꯣꯏ ꯁꯨꯠ ꯍꯣꯏ ꯁꯨꯇꯤ ꯈꯔ ꯂꯩꯕꯅ ꯅꯨꯃꯤꯠꯑꯃꯗꯩ ꯌꯦꯡꯒ ꯄꯨꯜꯂꯒ
ꯑꯗꯨꯅꯦꯁꯦ ꯍꯦꯛꯇ ꯗꯨꯝꯗꯥꯝ ꯇꯧꯔꯒ ꯚꯤꯗꯤꯑꯣ ꯑꯃ ꯈꯤꯟꯖꯤꯜꯂꯒ ꯌꯨꯇ꯭ꯌꯨꯨꯞ ꯍꯥꯡꯍꯧ ꯌꯥꯔꯦꯅꯦ ꯑꯗꯨꯒ ꯍꯥꯏꯗꯤ ꯌꯨꯇ꯭ꯌꯨꯕ ꯍꯥꯡꯕ ꯍꯥꯏꯁꯦ ꯑꯩꯈꯣꯏꯒꯤ ꯄꯨꯟꯒꯤꯕꯒꯤ ꯒꯤ ꯃꯦꯃꯣꯔꯤ
ꯍꯣꯏ ꯑꯣꯁꯨ ꯑꯣꯏꯗꯣꯏꯅꯤ ꯍꯌꯦꯡ ꯐꯣꯟ ꯂꯩꯍꯧꯕ ꯍꯥꯏꯗꯤ ꯃꯥꯡꯒꯤꯗꯅ
ꯑꯥ ꯆꯨꯝꯃꯤ ꯑꯗꯨꯅꯦ ꯑꯁ ꯑꯩꯁꯨꯨꯀꯣ ꯉꯔꯥꯡ ꯅꯍꯥꯟꯗ ꯐꯣꯟꯁꯦ ꯇꯥꯍꯧꯗꯅ ꯍꯧꯖꯤꯛ ꯅꯧꯅ ꯑꯃ ꯄꯥꯏꯔꯤꯅꯦꯕ ꯁꯤꯁꯨ ꯃꯊꯥ ꯀꯌꯥꯝ ꯁꯥꯈ꯭ꯔꯦ ꯍꯧꯈꯤꯕ ꯃꯦꯃꯣꯔꯤ ꯃꯌꯥꯝꯗꯣ ꯂꯣꯏꯅ ꯃꯥꯡꯒ꯭ꯔꯕꯅꯤ ꯗ꯭ꯔꯥꯏꯞꯇꯁꯨ ꯊꯥꯒꯠꯍꯧꯗ ꯑꯗꯨꯝ ꯌꯥꯎꯒ꯭ꯔꯕꯅꯤꯗꯣ ꯇꯥꯍꯧꯕꯗꯨꯗ ꯃꯥꯡꯕꯨ ꯃꯥꯡꯒ꯭ꯔꯗꯤ ꯎꯄꯥꯏ ꯂꯩꯇꯦ
ꯎꯄꯥꯏ ꯂꯩꯇꯦ
ꯑꯗꯨꯅꯦ ꯑꯗꯨꯗꯒꯤꯗꯤ ꯚꯤꯗꯤꯑꯣ ꯑꯥ ꯑꯗꯨꯅꯦ ꯑꯩꯈꯣꯏꯅ ꯌꯨꯇ꯭ꯌꯨꯕ ꯊꯥꯒꯠꯈ꯭ꯔꯗꯤ ꯑꯦꯀꯥꯎꯟꯗꯨꯇꯪ ꯅꯤꯡꯁꯤꯡꯍꯧꯔꯒ ꯄꯩꯁꯥꯁꯦ ꯑꯗꯨꯝ ꯄꯩꯁꯥ ꯅꯠꯇꯦ ꯄꯩꯁꯥꯒꯤ ꯋꯥ ꯅꯠꯇꯦ ꯑꯁ ꯄꯩꯁꯥꯗ ꯑꯗꯨꯝ ꯇꯥꯎ ꯂꯩꯔꯦꯅꯦ ꯋꯥꯈꯜꯁꯦ ꯅꯤꯡꯁꯤꯡꯍꯧꯔꯒ ꯑꯗꯨꯝ ꯍꯥꯏꯗꯤ ꯃꯦꯃꯣꯔꯤꯗꯨ ꯂꯣꯏ ꯎꯕ ꯐꯪꯉꯦꯕ
ꯐꯪꯉꯦ
ꯑꯁ ꯑꯗꯨꯅꯕꯨ ꯐꯔꯦꯗ ꯑꯩꯈꯣꯏ ꯍꯧꯈꯤꯕ ꯑꯗꯨꯅꯦ ꯍꯌꯦꯡ ꯆꯍꯤ ꯑꯥ ꯆꯍꯤ ꯈꯔ ꯂꯩꯔꯒ ꯑꯩꯈꯣꯏ ꯃꯤ ꯌꯦꯡꯀꯥꯟꯗ ꯄꯨꯛꯅꯤꯡꯒꯁꯦ ꯅꯨꯡꯁꯤꯗꯨꯏꯅꯦ ꯑꯁ ꯑꯩꯁꯤ ꯁꯨꯃꯥꯏꯅ ꯇꯧꯔꯛꯄꯅꯤ ꯀꯥꯏꯅꯀꯣ ꯑꯁ ꯈꯪꯗꯦꯗ ꯑꯗꯨ ꯑꯗꯨꯅ ꯐꯗꯧꯔ ꯋꯥꯈꯟꯁꯦ ꯖꯥꯠ ꯖꯥꯠꯄꯨ ꯈꯜꯂꯦꯗ
ꯍꯣꯏ ꯐꯥꯗꯣꯏꯅꯦ ꯑꯗꯨꯅ ꯍꯦꯟꯅ
ꯃꯤ ꯂꯥꯏꯔꯤꯛ ꯂꯥꯏꯁꯨ ꯍꯥꯏꯗꯤ ꯌꯥꯝꯅ ꯁꯣꯟꯕ ꯃꯤꯐꯥꯎꯗ ꯑꯗꯨꯝ ꯚꯤꯗꯤꯑꯣꯁꯦ ꯄꯪꯅꯝ ꯅꯝꯃꯒ ꯂꯥꯏꯛ ꯁꯞꯁꯀ꯭ꯔꯥꯏꯞ ꯚꯤꯌꯨ ꯒꯁꯦ ꯃꯌꯥꯝ ꯌꯥꯝꯗꯨꯅꯦ
ꯑꯥ ꯂꯩꯩꯔꯦ
ꯑꯗꯨꯅ ꯌꯥꯝ ꯊꯤ ꯐꯩꯌꯦ
ꯌꯥꯝ ꯊꯤ ꯐꯩ
ꯑꯗꯨ ꯑꯇꯣꯞꯄꯗꯤ ꯀꯩꯀꯩ ꯇꯧꯕ ꯌꯥꯏ ꯅꯪ ꯋꯥꯈꯜꯗ
ꯑꯇꯣꯞꯄ ꯑꯃ ꯑꯗꯨꯒꯨꯝꯕ ꯑꯃ ꯌꯥꯔꯦ ꯑꯗꯩꯗꯤ ꯁꯨꯝ ꯌꯨꯝꯗ ꯑꯣꯏꯁꯨ ꯊꯣꯡ ꯊꯥꯛ ꯇꯧꯔꯒ ꯍꯧꯖꯤꯛꯇꯤ ꯌꯥꯝ ꯇꯧꯅꯩꯗꯅ ꯗꯤꯂꯤꯚꯔꯤꯒꯨꯝꯕ ꯇꯧꯕ ꯂꯩꯗꯅ ꯍꯣꯡ ꯂꯌꯤꯡꯕ ꯆꯠꯂꯒ ꯑꯗꯩ ꯗꯤ ꯃꯣꯏ ꯑꯣꯐꯤꯁ ꯀꯨꯝꯕ ꯆꯠꯄ ꯀꯥꯡꯕꯨꯒꯤ ꯃꯣꯏꯁꯨ ꯆꯥꯛ ꯆꯥꯡ ꯊꯣꯡꯉ ꯄꯤꯕ ꯂꯩꯗꯅ ꯑꯗꯨꯃꯥꯏꯅ ꯇꯧꯔꯁꯨ ꯈꯪꯗꯦꯗꯅ ꯇꯧꯒꯦꯕꯨ ꯈꯜꯂꯗꯤ ꯂꯩ ꯇꯜꯂꯗꯤ ꯀꯩꯝ ꯂꯩꯇꯦ ꯑꯗꯨ ꯂꯩ ꯍꯥꯏꯗꯤ
ꯃꯥꯅꯤ ꯃꯥꯅꯤ ꯆꯨꯝꯃꯦ ꯌꯥꯝ ꯐꯩꯅꯦ ꯋꯥꯈꯜꯂꯣꯟꯗꯤꯀꯣ ꯉꯁꯤ ꯅꯣꯡꯐꯥꯗꯣꯛ ꯋꯥꯔꯤ ꯁꯥꯟꯅꯕꯁꯦ ꯌꯥꯝ ꯅꯨꯡꯉꯥꯏꯅꯦ ꯋꯥꯈꯟ ꯊꯣꯛꯏꯅꯦ
ꯃꯇꯨꯡꯗꯁꯨ ꯑꯃꯨꯛ ꯁꯥꯟ
ꯑꯗꯨꯅꯦ ꯃꯇꯨꯡ ꯐꯔꯦ ꯑꯗꯣ ꯑꯩꯁꯦ ꯑꯁꯣꯝꯗ ꯊꯕꯛ ꯑꯃꯁꯨ ꯂꯩꯍꯧꯔꯤꯌꯦ ꯑꯗꯨ ꯑꯩ ꯑꯃꯨꯛ ꯀꯣꯜ ꯑꯃꯨꯛ ꯇꯧꯔꯛꯀꯦ ꯍꯧꯖꯤꯛꯀꯤꯗꯤ ꯑꯃꯨꯛ ꯊꯝꯃꯒꯦꯀꯣ
ꯍꯣꯏ ꯍꯣꯏ